ꯍꯣꯏ ꯇꯥꯏꯌꯦ ꯇꯥꯏꯌꯦ
ꯀꯔꯤ ꯀꯔꯤ ꯇꯧꯔꯒꯥ ꯂꯩꯔꯦ
ꯑꯩꯗꯤ ꯉꯁꯤ ꯉꯁꯤꯗꯤ ꯉꯁꯥꯏꯗꯤ ꯉꯁꯥꯏ ꯉꯁꯤꯗꯤ ꯅꯣꯠꯁ ꯏꯕꯅꯦ
ꯅꯣꯏꯒꯤ ꯄꯔꯤꯈꯥ ꯅꯥꯛꯑꯦꯀꯣ
ꯎꯝ ꯑꯗꯣ ꯍꯥꯥ
ꯀꯟꯅ ꯄꯥꯔꯕꯣ ꯂꯥꯏꯔꯤꯛ
ꯄꯗꯔꯤꯑꯦ ꯅꯣꯠꯁ ꯏꯕ ꯏ ꯏꯕꯅꯦ
ꯎꯝ ꯑꯩꯗꯤ ꯗꯨꯝ ꯇꯨꯝꯔꯒꯥ ꯂꯩꯑꯦ ꯀ꯭ꯔꯤꯁꯨ ꯇꯧꯗꯦ
ꯑꯣ
ꯑꯗꯨꯝ ꯆꯔꯒ ꯇꯨꯝꯔꯒ ꯊꯤ ꯐꯥꯏꯔꯒ ꯂꯩ
ꯑꯗꯣ ꯋꯥꯛꯀꯤꯡ ꯆꯠꯂꯔꯣꯏ ꯅꯪ ꯅꯪ
ꯑꯣ
ꯉꯔꯥꯡ ꯅꯪꯗꯤ ꯍꯟꯗꯛ ꯅꯪ ꯋꯥꯀꯤꯡ ꯆꯠꯇꯦ
ꯍꯣꯏ ꯑꯩ ꯑꯩ ꯆꯠꯇꯦ ꯎꯝ ꯍꯧꯖꯤꯛꯀꯥꯟ ꯎꯝ ꯆꯠꯇꯦ ꯆꯠꯅꯤꯡꯗꯦ
ꯀꯩꯒꯤ
ꯆꯈꯦꯡꯁꯨ ꯂꯩ ꯂꯩꯏꯌꯦ ꯑꯗꯨꯝ ꯆꯠꯅꯤꯡꯗꯦ
ꯆꯥꯠꯂꯕꯤ ꯂꯩꯇꯕ ꯅꯤ
ꯎꯝ ꯅꯌꯦ
ꯍꯣꯏ ꯂꯩꯕꯨꯗꯤ ꯂꯩꯔꯝꯅꯤ ꯑꯗꯨ ꯆꯦ ꯄꯦ ꯍꯥꯏꯕ ꯑꯩꯈꯣꯏꯅ ꯆꯠꯂꯗꯤ
ꯎꯝ ꯀꯩ ꯌꯦꯟꯁꯥꯡ ꯎꯝ ꯊꯣꯡꯒꯦ
ꯆꯥꯛ ꯊꯣꯡꯕꯗ ꯉꯥꯏꯔꯤ ꯅꯠꯇꯦ ꯆꯥꯛ ꯊꯦꯡꯅ ꯆꯥꯅꯤꯡꯉꯦ
ꯑꯣ
ꯏꯟꯁꯥꯡꯗꯣ ꯌꯥꯎꯗꯔꯤ ꯢꯟꯁꯥꯡꯁꯨ ꯆꯥꯅꯤꯉꯥꯢ ꯂꯩꯇꯦ
ꯍꯣꯏ ꯑꯗꯨꯅꯦ
ꯆꯥꯅꯤꯡꯕꯁꯨ ꯂꯩꯇ꯭ꯔꯦ
ꯀꯣ
ꯍꯥ
ꯅꯪ ꯅꯅꯥꯎ ꯅꯨꯄꯥ ꯂꯛꯑꯕꯣ
ꯍꯣꯏ ꯑ ꯉꯁꯥꯏ
ꯑꯣ ꯂꯝꯕꯤ ꯀꯦꯁꯨ ꯇꯧꯗꯦ ꯍꯥꯢꯕ꯭ꯔꯥ
ꯂꯝꯕꯤ ꯎꯝ ꯀꯩꯁꯨ ꯇꯧꯗꯦ ꯍꯥꯏꯑꯦ ꯎꯝ
ꯥ ꯎꯝ ꯆꯛ ꯊꯣꯡꯈ꯭ꯔꯦ
ꯆꯠ ꯑ ꯊꯣꯡꯗꯔꯤꯌꯦ
ꯊꯨꯟ ꯊꯨꯟ ꯆꯠꯁꯦꯅ ꯈꯜꯂ ꯈꯜꯂꯤꯕꯅꯦ
ꯅꯨꯡꯉꯥꯥꯏꯀꯣ ꯃꯤꯗꯤ
ꯑꯥ ꯑꯗꯣ ꯌꯨꯝꯗ ꯀꯅꯥ ꯀꯅꯥ ꯂꯩꯒꯦ
ꯑꯣ ꯑꯗꯣ ꯃꯥꯗꯣ ꯎꯝ ꯎꯝ ꯇꯧꯔꯣ
ꯑꯣ ꯁꯣ ꯐꯪꯗꯦ ꯍꯦ
ꯃꯥꯒꯤ ꯃꯥꯒꯤ ꯃꯃꯥꯢꯗꯨꯁꯨ
ꯑꯣ
ꯅꯪ ꯃꯥꯒꯤ ꯃꯃꯥꯢ
ꯍꯣꯏ ꯂꯩꯌꯦ ꯎꯝ
ꯑ ꯂꯩꯇꯦ ꯂꯩꯇꯦ ꯅꯪ ꯅꯪ ꯄꯤꯗꯦ
ꯎꯝ
ꯑꯩ
ꯎꯗꯦ ꯑꯩ ꯎꯗꯦ
ꯍꯣꯔꯦꯟ ꯑ ꯍꯣꯔꯦꯟ ꯄꯤꯒꯦ ꯍꯣꯏ
ꯄꯤꯗꯦ ꯑ ꯑꯣ ꯑꯣ ꯑꯣ ꯄꯤ ꯑ ꯑ ꯑ ꯂꯩ ꯂꯩ
ꯑꯣ ꯑꯗꯨ ꯁꯦꯕ ꯇꯧꯁꯤꯜꯂꯣ ꯇꯧꯁꯤꯜꯂꯒ ꯑꯗꯨꯗꯁꯨ ꯀꯣꯜ ꯇꯧꯔꯛꯄ ꯌꯥꯏ ꯍꯥꯏꯕꯅꯤꯗ ꯑꯩꯅ ꯄꯥꯏꯕꯅꯤ
ꯑ ꯍꯣꯏ ꯇ ꯇꯧꯔꯛꯀꯦ ꯇꯧꯔꯛꯀꯦ ꯑ ꯑꯗꯣ ꯅꯪꯀꯤ ꯅꯅꯥꯎ ꯅꯨꯄꯥ ꯑꯪ ꯇꯕꯦꯁꯨꯅꯦꯅ
ꯍꯥ
ꯃꯥ ꯏꯛꯅꯥꯎꯒꯤ ꯀꯣ
ꯑꯣꯡ
ꯕꯤ ꯁꯤ ꯑꯦ ꯇꯧꯅꯤꯅ ꯇꯧꯔꯤꯌꯦ
ꯑꯣꯡ ꯎꯪ
ꯇꯥꯗꯦ ꯑꯥ ꯑꯪ ꯇꯥꯏꯌꯦ ꯇꯥꯏꯌꯦ
ꯍꯥꯥ
ꯅꯪꯁꯦ
ꯁꯣꯠ ꯑ ꯁꯥꯇꯔ ꯑ
ꯅꯪꯁꯦ ꯇꯨ ꯊꯥꯎꯖꯟ ꯀꯌꯥꯗ
ꯑ ꯇꯨ ꯊꯥꯎꯖꯟ ꯇꯨ ꯊꯥꯎꯖꯟ ꯊ꯭ꯔꯤ ꯊ꯭ꯔꯤ ꯅꯪꯗꯤ
ꯀꯩꯅꯣ ꯁꯤꯕꯨ
ꯊꯥꯎꯖꯟ ꯇꯨ
ꯎꯝ
ꯃꯤ ꯑꯃ ꯑꯩꯅ ꯑꯍꯥꯟꯕ
ꯍꯦꯍꯦ
ꯑꯇꯣ ꯑꯗꯣ ꯀꯔꯤ ꯀꯔꯤ ꯍꯥꯏꯁꯤꯔꯥ
ꯕꯤꯠꯔꯝꯔꯣꯛꯄꯇꯣ
ꯅꯪ ꯅꯅꯥꯎ ꯅꯨꯄꯥꯅꯤ ꯅꯨꯄꯥꯗꯨ ꯀꯔꯤ ꯇꯧꯄ꯭ꯔꯣ ꯀꯔꯤ ꯀꯔꯤ ꯁ꯭ꯀꯨꯜꯗ
ꯍꯣꯂꯤꯛ ꯀꯤꯡꯗ ꯍꯣꯂꯤꯛ ꯀꯤꯡꯗꯝꯗ
ꯑꯣ ꯑꯣ ꯌꯥꯝ ꯐꯩꯅꯥ ꯅꯛꯁꯨ ꯂꯥꯞꯄꯦ
ꯅꯛꯁꯨ ꯅꯛꯏꯕ
ꯎꯝ
ꯇꯥꯗꯦ ꯇꯥꯗꯦ
ꯑꯅꯥꯁꯨ ꯑꯅꯥꯑꯦ ꯍꯥꯏꯕ ꯅꯛꯁꯨ ꯅꯥꯛꯑꯦ ꯍꯥꯏꯕ
ꯍꯣ ꯍꯣꯏ ꯍꯣꯏ ꯎꯝ ꯑꯃꯗꯣ ꯍꯣꯁꯇꯦꯜꯗ ꯂꯩ ꯂꯩꯕꯅꯤ ꯑꯗꯨ ꯆꯥꯛ ꯎꯨꯝ ꯅꯨꯡꯉꯥꯏꯗꯦ ꯑꯗꯨꯅ ꯑꯩꯒꯤ
ꯔꯦꯟꯇ ꯃꯤ ꯎꯝ
ꯍꯥꯥ
ꯅꯪꯒꯤ ꯏꯅꯥꯎ ꯅꯨꯄꯥꯗꯨ
ꯅꯪ ꯅꯅꯥꯎ ꯅꯨꯄꯥꯗꯣ
ꯎꯝ
ꯃꯥꯗꯤ ꯀꯔꯤ
ꯑꯩꯒꯤ ꯏꯅꯥꯎꯅꯨꯄꯥ ꯀꯔꯤꯒꯤ ꯀꯔꯤ
ꯑꯩꯌꯦ
ꯑ ꯑꯥ
ꯏꯟꯇꯤꯟ ꯇ꯭ꯋꯦꯟꯇꯤ
ꯎꯝ
ꯅꯥꯏꯟꯇꯤꯟ ꯇ꯭ꯋꯦꯟꯇꯤ
ꯎꯝ
ꯑꯗꯣ ꯅꯪꯒꯤ ꯏꯅꯥꯎ ꯅꯨꯄꯗꯦ ꯏꯎꯅꯣ ꯄ
ꯑ ꯍ
ꯑ
ꯎꯝ
ꯑ ꯃꯃ ꯀ
ꯅꯪ ꯕꯣ ꯌꯦꯡꯕ꯭ꯔꯥ ꯕ꯭ꯔꯥꯖꯤꯜ ꯕ꯭ꯔꯥꯖꯤꯜꯒ ꯖꯄꯥꯟ
ꯍ
ꯑꯗꯣ ꯅꯪ ꯀꯔꯤ ꯇꯤꯝ ꯁꯞꯄꯣꯔꯠ ꯇꯧꯏꯤ
ꯑꯣ ꯍ ꯍ ꯑꯗꯨ ꯗꯖꯟꯕꯨꯁꯨ ꯅꯨꯡꯁꯤꯕ ꯑꯗꯨꯣ ꯀ꯭ ꯖꯄꯥꯟ
ꯑꯩꯗꯤ ꯕ꯭ꯔꯥꯖꯤꯜꯗ ꯁꯄꯣꯔꯠꯋ
ꯖꯨ ꯑꯍꯣꯏꯣꯏ ꯃꯃꯝꯃꯦꯗꯗꯤꯅ ꯈꯟꯕꯅꯦꯕ ꯑꯩꯗꯣ
ꯑꯣ ꯑ
ꯑꯗꯨ ꯑꯣꯏꯁꯨ ꯈꯪꯗꯦ ꯏꯆꯦ ꯑꯣꯏꯅꯤꯡ ꯑꯃꯗ ꯐꯥꯕꯅ ꯅꯨꯡꯁꯤꯕ ꯋꯥꯅꯤꯅ ꯂꯥꯛꯄ ꯀꯥꯟꯗ
ꯑ ꯅꯥꯏꯃꯔ ꯅꯥꯏꯃꯔꯗꯨꯗꯤ ꯃꯥꯗꯣ ꯂꯥꯁꯅꯤꯅ ꯑꯁꯤꯁꯤ ꯑ ꯋꯥ ꯀ
ꯑꯗꯨ ꯉꯝꯕꯗꯤ ꯉꯝꯕꯗꯃꯗ
ꯍꯣꯏ ꯏꯪꯂ꯭ꯂꯦꯟ
ꯀꯁꯤ ꯀꯅꯤꯒ ꯐ꯭ꯔꯥꯟꯁꯅꯦ ꯑꯔꯖꯦꯟꯇꯅꯥ ꯄꯦꯟꯁꯨ ꯀꯥꯟꯅꯤ ꯑꯗꯨ ꯀꯟꯕ ꯉꯥꯇꯅꯤ ꯂꯛꯇꯦ ꯑꯗꯨꯗꯤ ꯌꯦꯡꯕꯅ ꯃꯥ ꯎ ꯎ ꯀ ꯎ ꯎꯝ ꯃꯥꯁꯗꯤ ꯆ ꯊꯔꯥ
ꯀ꯭ꯂꯥꯁ ꯆꯠꯇꯦ ꯑꯦꯛꯖꯥꯝ ꯅꯣꯏ ꯍꯥꯏꯅ ꯀ꯭ꯂꯥꯁꯁꯨ ꯂꯩꯣꯏꯔꯦ
ꯑꯣ ꯎꯝ
ꯁꯥꯏꯟꯁ ꯗꯤꯄꯥꯔꯠꯃꯦꯟꯗꯤ ꯀ꯭ꯂꯥꯁ ꯂ ꯀ꯭ꯂꯥꯁ ꯂ ꯄꯀ꯭ꯀ ꯇꯥꯎꯕ
ꯑꯣ ꯃꯊꯥꯡꯗꯤ ꯀ ꯇꯥ
ꯑꯦ ꯈꯪꯗꯦ ꯍꯥꯏꯗꯅꯗꯦꯍꯦ ꯃ ꯑꯦꯛꯖꯝ ꯊꯥꯥꯁꯦꯔ ꯑꯗꯨ ꯑꯗꯨ ꯑ
ꯃꯇ ꯇꯥꯡ ꯊꯣꯛꯄꯦ
ꯑꯣ ꯑꯗꯨꯣꯏꯅ
ꯌꯥꯝꯅ ꯋꯥꯕ ꯃꯇꯥꯡ ꯊꯣꯛꯛꯄꯅꯤ
ꯎꯝ ꯍꯥꯏꯒꯦꯇꯗꯦ
ꯑꯗꯨ ꯊ ꯍꯥꯏꯗꯤ ꯀ ꯇꯁꯤꯗ ꯀꯣꯠꯁꯤ ꯂꯑ ꯊꯣꯛ ꯑꯗꯨꯝ ꯌꯥꯅ
ꯎꯝ
ꯇꯣꯝꯁꯤ ꯇꯣꯡꯗꯅꯅꯤ ꯀꯣ ꯑꯗꯨ ꯀꯥꯟ
ꯑꯁꯤꯒꯤ ꯁꯇꯦꯖ ꯕꯝꯅꯤꯡ ꯗꯦ
ꯍꯦ ꯕ ꯍꯦꯒꯔ ꯈꯂꯤꯕꯅ
ꯌꯥꯝ ꯋꯥ
ꯑꯉꯥꯡ
ꯐꯅ ꯄꯥꯔ ꯏꯟꯁꯥꯡ ꯈ
ꯑꯁ ꯈꯪꯗꯦ ꯑꯩꯗꯤ ꯉꯥꯝꯂꯔꯣꯏ
ꯀꯩꯅꯣꯅ ꯐꯅꯤ ꯄꯥꯝꯗꯦ ꯍꯥ
ꯏꯁꯤꯗꯒꯤ ꯂꯣ ꯆꯠꯁꯤꯔꯥ ꯈꯜꯂꯤꯕꯅꯤ ꯑꯣ ꯑ ꯉꯝꯒꯦꯔꯥ ꯉꯝꯒꯗꯣꯏꯔꯥ ꯈꯪꯗꯦ ꯑꯗꯨꯗ
ꯂ ꯇꯥꯝꯕꯁꯨ ꯀꯣ ꯑꯦꯖꯝ ꯊ ꯇ ꯃꯅꯦ ꯑ ꯀꯣꯏ ꯇꯝꯕꯜ ꯑꯣꯏꯒ ꯀꯩꯗꯔꯥ ꯃꯃꯤꯡꯗꯣ ꯑꯃꯗꯣ ꯑꯗꯨ ꯊꯣꯡꯔꯗꯤ ꯎꯄꯥꯏ ꯂꯩꯗꯅ ꯑꯩꯈꯣꯏꯗꯁꯨ
ꯃꯆꯥꯥꯎ ꯃꯆꯥ ꯑꯗꯨ ꯊ ꯂꯩꯔꯝꯕꯁꯨ ꯌꯥꯏ ꯑꯗꯨ ꯑꯣꯏꯔꯁꯨ ꯑꯩꯁꯨꯨ ꯂꯧꯕ ꯇꯥꯡꯒꯦ ꯇꯕꯨꯅꯦ ꯃꯤꯁꯤꯡꯗ ꯅ ꯂꯣꯏꯔꯒ ꯄꯥꯡꯗꯤ ꯈꯔꯈ ꯃꯥꯡꯉꯦ ꯑꯗꯨꯗꯒꯤꯅꯗꯤ ꯆꯀꯣ ꯑꯗꯨꯗ ꯇꯝ